ꯍꯥꯡ
ꯍꯜꯂꯣ ꯇꯥꯏꯌꯦ ꯇꯥꯏꯌꯦ ꯍꯜꯂꫭ
ꯑꯣ ꯀꯔꯤ ꯇꯧꯔꯤꯅꯣ
ꯑꯩꯁꯦ ꯑꯩꯒꯤ ꯊꯕꯛ ꯃꯐꯝꯗ ꯂꯩꯌꯦꯗ ꯎꯝ
ꯊꯕꯛ ꯆꯤꯟꯕ꯭ꯔꯥꯅꯦ
ꯍꯧꯖꯤꯛꯄꯨꯗꯤ ꯆꯤꯟꯁꯤꯗ ꯃꯤ ꯂꯥꯛꯇꯕꯒꯤꯀꯣ ꯍꯧꯖꯤꯛꯇꯤ ꯈꯔ ꯐ꯭ꯔꯤ ꯑꯣꯏꯌꯦꯦ ꯅꯪꯗꯤ
ꯑꯩꯁꯨ ꯍꯧꯖꯤꯛ ꯌꯨꯝꯗ ꯑꯗꯨꯝ ꯂꯩꯌꯦ
ꯎꯝ ꯅꯨꯡꯉꯥꯏꯔꯕꯔꯕꯅꯤꯗ ꯌꯨꯝꯗ ꯂꯩꯕꯗꯤ
ꯑꯁ ꯈꯪꯗ꯭ꯔꯗ ꯍꯣꯏ ꯅꯨꯡꯉꯥꯏꯌꯦ
ꯑꯩꯗꯤ ꯑꯩꯈꯣꯏꯗꯤ ꯃꯄꯥꯟꯗ ꯊꯕꯛ ꯇꯧꯕꯅꯤꯅ ꯑꯁ ꯌꯨꯝꯗ ꯌꯨꯝꯒ ꯌꯨꯝꯒ ꯃꯤꯒ ꯄꯨꯟꯕ ꯐꯪꯗꯦꯅꯦ ꯑꯩꯈꯣꯏꯗꯤ
ꯑ ꯃꯇꯝ ꯑꯃ ꯂꯥꯛꯀꯅꯤꯗ
ꯈꯪꯗꯦ ꯀꯨꯏꯗꯤ ꯀꯨꯏꯔꯔꫭꯏ ꯑꯩꯁꯨ ꯊꯣꯛꯈ꯭ꯔꯅꯤ
ꯑꯣ ꯌꯨꯝꯗ ꯂꯩꯅꯤꯡꯉꯥꯏꯔꯥ
ꯍꯣꯏ ꯅꯠꯇꯦꯗ ꯑꯗꯨꯝ ꯌꯨꯝꯊꯣꯛꯑꯒ ꯑꯃꯨꯛꯀ ꯇꯠꯀ ꯈꯪꯗꯦ ꯍꯧꯖꯤꯛꯇ ꯇꯃ ꯉꯝꯅꯤ
ꯑꯣ ꯃꯇꯝ ꯈꯔꯒꯤ ꯃꯇꯝ ꯈꯔꯗꯤ ꯂꯩꯌꯨꯅꯦ ꯌꯨꯝꯗꯁꯨ
ꯑꯥ
ꯑꯗꯣ ꯍꯟꯗꯛꯀꯥꯟꯗꯤ ꯌꯨꯝꯗꯁꯨ ꯅꯨꯡꯉꯥꯏꯇꯗ ꯅꯨꯃꯤꯠ
ꯎꯝ
ꯍꯥꯏ ꯑꯗꯣ ꯅꯨꯃꯤꯠ ꯊꯥꯗ꯭ꯔꯗꯤ
ꯑꯁ ꯑꯗꯨ ꯑꯩꯗꯤ ꯅꯨꯃꯤꯠ ꯐꯠꯇꯕꯗꯣ ꯄꯥꯝꯃꯦ ꯌꯨꯝꯗ ꯊꯨꯝꯃꯒꯗꯣ ꯌꯦꯣꯏꯒꯣ ꯑꯃ ꯁꯥꯟꯅꯔꯒ ꯐꯃꯨꯡꯗꯨꯒꯣ
ꯑꯣ
ꯑꯗꯨꯒꯨꯝꯕ ꯅꯨꯃꯤꯠꯇꯣ ꯄꯥꯝꯃꯦ ꯑꯩꯈꯣꯏꯗꯤ
ꯑꯣ
ꯁꯥꯕꯗꯣ ꯁꯤꯗꯀꯣ ꯊꯝ ꯃꯜꯂꯦꯕ ꯑꯗꯨꯒꯤ
ꯑꯩꯈꯣꯏ ꯃꯐꯝꯗꯁꯨ ꯍꯧꯖꯤꯛꯇꯤ ꯁꯥꯏꯌꯦ ꯁꯥꯕꯗꯤ
ꯑ ꯑꯩꯈꯣꯏ ꯑꯩꯈꯣꯏ ꯃꯐꯝꯗꯒꯤ ꯃꯐꯝꯗꯒ ꯑꯁꯤꯗꯁꯦ ꯌꯥꯝ ꯈꯦꯠꯅꯕꯅꯦ ꯁꯥꯕꯗꯀꯣ
ꯑꯣ ꯎꯝ ꯅꯨꯃꯤꯠꯗꯤ ꯇꯥꯒꯗꯐꯧ ꯋꯥꯠꯇ꯭ꯔꯦ
ꯎꯝ ꯑꯩꯈꯣꯏꯗꯗꯤ ꯌꯥꯝ ꯋꯥꯠꯂꯤꯗ
ꯑꯝ
ꯀꯩ ꯀꯩ ꯍꯣꯅꯅꯒ ꯂꯩꯕꯔꯥ ꯅꯪꯗ
ꯁꯤꯗꯤ ꯀꯔꯤꯁꯨ ꯇꯧꯗꯣꯏꯗ ꯑꯗꯨꯝ ꯌꯨꯝꯗ ꯑꯗꯨꯝ ꯂꯩꯗ
ꯌꯥꯝ ꯅꯨꯡꯉꯥꯏꯔꯝ ꯃꯅꯤꯅ ꯑꯗꯨꯗꯤ
ꯎꯝ ꯈꯪꯗ꯭ꯔꯦꯗ ꯅꯣꯏꯗꯤ ꯕꯣ ꯌꯦꯡꯕ꯭ꯔꯣ ꯉꯔꯥꯡꯒꯤꯗꯣ
ꯕꫭꯜꯕꯨꯗ ꯂ‌ꯦꯝꯅ ꯍꯗ‌ꯍ‌ꯦ
ꯑ ꯑꯔꯥꯡꯗ ꯀꯔꯤ ꯇꯝ ꯁꯄꯣꯔꯇꯧꯕꯔ ꯅꫭꯏ
ꯑꯩꯗꯤ ꯏꯁꯄꯦꯟꯅꯤꯗ
ꯑ ꯑꯗꯨꯗꯤ ꯍꯣꯏ
ꯄꯅꯤ ꯇꯅꯨꯔꯤꯁ
ꯁ ꯎꯨ ꯇꯕ‍꯭ꯔꫭ ꯙꯥꯏ
ꯍꯣꯏ ꯇꯔ‌ꯦ ꯇꯔ‌ꯦ
ꯈꯪꯦ ꯇꯧꯔꯤꯁꯦ
ꯀꯥꯁꯇꯣꯃꯔ ꯂꯥꯛꯇ꯭ꯔꯣ
ꯍꯣꯏ ꯃꯤ ꯈꯔ ꯃꯤ ꯑꯃ ꯂꯥꯛꯄꯣꯏꯅꯦꯀꯣ
ꯎꯝ
ꯁ ꯀꯥꯏꯗꯗ
ꯊꯕꯛꯅꯦ ꯍꯦꯕꯤ ꯇꯧꯕ꯭ꯔꯥ ꯀꯔꯤ ꯇꯧꯒꯦ
ꯍꯣꯏ ꯃꯔꯛ ꯃꯔꯛꯇꯅꯤꯀꯣ ꯑꯗꯨꯝ ꯅꯨꯡꯉꯥꯏꯕ ꯃꯇꯝꯁꯨ ꯂꯩꯑ ꯑꯗꯨꯝ ꯑꯋꯥꯕ ꯃꯇꯝꯁꯨ ꯂꯩꯀꯣ
ꯎꯝ
ꯊꯕꯛꯄꯨꯗꯤ ꯑꯋꯥꯕ ꯊꯕ ꯋꯥꯕ ꯅꯠꯇꯕꯅꯤ ꯅꯪ ꯅꯠꯇꯕ ꯊꯕꯛ ꯂꯩꯇꯦꯅ
ꯍꯣꯏ
ꯊꯕꯛ ꯈꯨꯗꯤꯡꯃꯗꯤ ꯋꯥꯒꯗꯕꯅꯤꯗꯣ
ꯎꯝ ꯅꯣꯏ ꯅꯪ ꯍꯧꯖꯤꯛ ꯇꯧꯔꯤꯁꯦ ꯆꯦꯐ꯭ꯔꯥ ꯅꯠꯇ꯭ꯔꯒ ꯀꯔꯤꯔꯥ
ꯑꯩꯁꯨ ꯂꯣꯏꯅ ꯑꯗꯨꯝ ꯇꯧꯋꯦ
ꯑꯣ ꯑꯣ ꯑꯗꯨꯗꯤ ꯐꯥꯏꯅꯤ ꯏꯁꯇꯥꯐ ꯃꯤ ꯌꯥꯝꯗꯦ
ꯑꯩ ꯈꯪꯆꯅꯤꯗ ꯗꯨꯀꯥꯟꯗꯣ ꯌꯥꯝꯅ ꯆꯥꯎꯗꯕꯣꯀꯣ
ꯑꯣ
ꯎꯔꯦ ꯑꯗꯨꯀꯥꯟꯗꯣ ꯌꯥꯝ ꯄꯤꯛꯄꯁꯨ ꯅꯠꯇꯕ ꯈꯔ ꯀꯃꯥꯏꯅ ꯍꯥꯏꯗ꯭ꯔꯥ ꯎꯝ ꯎꯝ ꯃꯟ ꯔꯣ ꯃꯟ ꯔꯣꯠꯇ ꯀꯨꯝ ꯏꯂꯣ ꯀ ꯍꯥꯏꯖꯦ ꯃꯤ ꯌꯥꯝꯗꯕꯒꯤ ꯃꯐꯝꯗ ꯗꯨꯀꯥꯟ ꯂꯩꯔꯨꯏꯀꯣ
ꯑ
ꯑꯒꯤ ꯃꯤꯁꯦ ꯌꯥꯝꯗꯦꯕ
ꯎꯝ
ꯕꯦꯛꯒ꯭ꯔꯥꯎꯟ ꯁꯤ ꯌꯥꯕ꯭ꯔꯣꯅꯦ
ꯍꯥꯥ
ꯑꯥ
ꯎꯝ ꯃꯊꯟꯇ ꯑꯣꯏꯔꯗꯤ ꯋꯥꯒꯅꯤꯅꯦ ꯑꯗꯨꯗꯤ
ꯑꯩꯒꯤ ꯑꯩꯒꯤ ꯏꯕꯥꯏ ꯑꯃ ꯂꯩꯏꯗ ꯑꯩꯒꯤ ꯑꯣꯐꯔ ꯑꯃ ꯀꯣ
ꯑꯥ
ꯃꯥ ꯄꯨꯡ ꯃꯉꯥ ꯑꯗꯨꯋꯥꯏꯗ ꯂꯥꯛꯀꯅꯤ ꯃꯥꯁꯦ
ꯎꯝ ꯑꯣꯒꯤ ꯀꯅꯥꯔꯥ
ꯃꯤꯌꯥꯡꯅꯤꯗ
ꯑꯥ
ꯍꯣꯠꯅꯔꯔꯕꯗꯤ ꯑꯗꯨꯝ ꯅꯨꯡꯉꯥꯏ
ꯑꯣ ꯍꯣꯏ ꯑꯣ ꯐꯥꯔꯗꯤ ꯅꯨꯡꯉꯥꯏꯒꯅꯤꯍ
ꯎꯝ ꯑꯗꯨꯒ ꯑꯩꯅ ꯑꯗꯨꯝ ꯃꯦꯅꯦꯖꯔꯒꯨꯝꯕ ꯄꯣꯁꯀꯨꯝꯅꯒꯣ ꯑꯗꯨꯝ ꯄꯥꯏꯌꯦꯕ ꯑꯗꯨ ꯑꯗꯨꯒꯤꯝ ꯅꯨꯡꯉꯥꯏꯌꯦꯕ
ꯎꯝ ꯈꯔ ꯃꯦꯅꯦꯖꯥ ꯈꯔꯛꯇꯤ ꯐꯠꯇꯕ ꯂꯩꯕ
ꯍꯣꯏ ꯍꯣꯏ
ꯃꯤ ꯃꯤꯗꯨ ꯊꯕꯛ ꯄꯤꯕꯁꯦ ꯂꯦꯞꯍꯟꯗꯅꯀꯣ ꯏꯕꯒꯨꯝꯕ ꯂꯩꯕ ꯇꯅꯦ ꯍꯣꯏ ꯃꯥꯅꯤ ꯑꯗꯨꯅꯥ ꯐꯔꯗꯤ ꯅꯨꯡꯉꯥꯏꯒꯅꯤ
ꯑ ꯑꯩꯒꯤ ꯗꯨꯀꯥꯟ ꯅꯗꯤ ꯑꯗꯨꯝ ꯅꯨꯡꯉꯥꯏꯗ ꯑꯩꯅ ꯑꯗꯨꯝ ꯄꯥꯏꯕꯒꯤꯀꯣ
ꯍꯣꯏ
ꯍ ꯑ ꯃꯔꯛ ꯃꯔꯛꯇꯗꯤ ꯀꯩꯅꯣ ꯑꯩꯈꯣꯏ ꯁꯥꯎꯅꯤꯡꯕ ꯃꯇꯝꯁꯨ ꯑꯗꯨꯝ ꯊꯦꯡꯅꯕꯅꯤ ꯃꯤ ꯍꯩꯕ꯭ꯔ
ꯑ ꯉꯥꯎꯁꯤꯅꯕꯒꯨꯝꯕ ꯂꯩ ꯃꯔꯥꯛ ꯃꯔꯥꯛꯗ ꯂꯥꯛꯄ꯭ꯔꯥ
ꯍꯣꯏ ꯑꯗꯨꯝ ꯂꯥꯛꯑꯦ ꯃꯣꯏꯁꯨ ꯀꯣ
ꯍꯥꯎ ꯎꯝ
ꯑ ꯑꯩꯈꯣꯏꯅ ꯆꯠꯄ ꯈꯨꯗꯤꯡ ꯆꯠꯄ ꯃꯐꯝ ꯈꯨꯗꯤꯡ ꯑꯗꯨ ꯑꯗꯨꯒꯨꯝꯕꯗꯤ ꯑꯗꯨꯝ ꯁꯦꯡꯅꯒꯅꯤ ꯈꯣꯏꯗꯤ
ꯑꯪ ꯑꯁ ꯒꯦꯝ ꯇꯥꯔꯗꯤ ꯐꯥꯒꯗꯕ
ꯍꯣꯏ ꯍꯣꯏ
ꯉꯥꯎꯁꯤꯟꯅꯔꯒ ꯒ꯭ꯌꯥꯟ ꯇꯥꯗꯕ ꯂꯩꯕꯀꯣ
ꯍꯣꯏ
ꯎꯝ
ꯃꯥꯅꯦ ꯃꯥꯅꯤ ꯃꯤ ꯈꯔꯁꯦ ꯑꯁ ꯌꯥꯝꯅ ꯀꯃꯥꯏꯅ ꯍꯥꯏꯒꯦꯔꯥ
ꯎꯝ
ꯑ ꯑꯗꯨꯝ ꯃꯣꯏꯒꯤ ꯂꯝꯅꯤ ꯑꯗꯨꯒꯨꯝꯕ ꯃꯤ ꯂꯩꯌꯦꯕꯀꯣ
ꯍꯣꯏ
ꯑꯩꯒꯤ ꯂꯝꯅꯤ ꯀꯥꯏꯅ ꯑꯗꯨꯝ ꯂꯩꯌꯦꯕ
ꯈꯔꯗꯤ ꯆꯥꯔꯁꯨ ꯊꯛꯔꯁꯨ ꯈꯔꯗꯤ ꯒ꯭ꯌꯥꯟ ꯇꯥꯕ ꯂꯩꯌꯦ
ꯎꯝ ꯍꯣꯏ ꯍꯣꯏ ꯃꯥꯅꯦ
ꯑꯩꯁꯨ ꯃꯔꯛ ꯃꯔꯛꯇ ꯑꯩꯈꯣꯏ ꯗꯗꯥꯒꯤ ꯗꯨꯀꯥꯟ ꯂꯩꯌꯦꯕ ꯀꯣ
ꯎꯝ
ꯑꯗꯨꯗ ꯃꯔꯛ ꯃꯔꯇ ꯇꯧꯕ ꯑꯗꯨꯒꯤ ꯈꯪꯕꯅꯤꯗ
ꯍꯣꯏ ꯍꯣꯏ
ꯉꯥꯛꯁꯤꯟꯅꯕꯁꯦ ꯍꯦꯟꯗꯜ ꯇꯧꯕ ꯅꯨꯡꯉꯥꯏꯇꯕ
ꯎꯝ ꯃꯥꯅꯦ ꯃꯥꯅꯦ
ꯎꯝ
ꯋꯥꯕꯀꯣ ꯋꯥꯏꯑꯕꯀꯣ
ꯍꯣꯏ ꯑꯣꯚꯔ ꯂꯤꯃꯤꯠ ꯇꯧꯕ ꯖꯥꯠꯇꯣ ꯇꯧꯕ
ꯍꯣꯏ ꯍꯣꯏ ꯍꯣꯏ
ꯑꯗꯨꯒꯤ ꯅꯨꯡꯉꯥꯏꯇꯕ ꯑꯩꯈꯣꯏ ꯃꯐꯝꯗꯗꯤ ꯑꯩꯈꯣꯏꯅ ꯑꯩꯈꯣꯏꯒꯤ ꯂꯝꯅꯤꯅꯀꯣ ꯃꯛ ꯃꯔꯛꯇꯗꯤ ꯆꯩ ꯆꯥꯕꯁꯨ ꯌꯥꯎꯈ꯭ꯔꯦ
ꯍꯣꯏ ꯍꯣꯏ ꯑꯩꯈꯣꯏꯕꯨꯗꯤ ꯀꯩꯅꯣ ꯀꯔꯤ ꯍꯥꯏꯁꯤꯔ ꯑꯩꯈꯣꯏꯗꯤ ꯃꯤꯅꯨꯡꯁꯤ ꯌꯥꯝ ꯆꯥꯎꯋꯤꯅ ꯑꯩꯈꯣꯏ ꯃꯤꯗꯤꯀꯣ ꯃꯒꯤ ꯏꯗꯤꯁ ꯑꯦ ꯁꯦ ꯑꯗꯨꯝ ꯃꯤ ꯌꯥꯝ ꯐꯕꯗ ꯑꯗꯨꯝ ꯊꯦꯡꯅꯌꯦꯀꯣ
ꯍ ꯃꯤ ꯐꯕꯁꯨ ꯂꯥꯏꯌꯦ ꯍ
ꯑꯗꯨꯒꯒ ꯐꯠꯇꯕ ꯃꯤꯁꯨ ꯑꯗꯨꯝ ꯊꯦꯡꯅꯌꯦꯦ
ꯎꯝ
ꯃꯔ ꯃꯔꯔꯗꯤ ꯇꯥꯟꯗꯤ ꯇꯥꯜ ꯂꯕꯅꯤ ꯍꯥꯏ
ꯍ ꯅꯣꯏꯒꯤꯁꯦ ꯅꯨꯡꯗꯥꯡ ꯄꯨꯡ ꯀꯌꯥꯗꯒꯨꯝꯕꯗ ꯂꯣꯏꯒꯦ
ꯑꯩꯁꯦ ꯄꯨꯡ
ꯎꯝ
ꯄꯨꯡ ꯕꯥꯔꯣ ꯃꯈꯥꯏꯗ ꯑꯗꯨꯝ ꯍꯧꯒꯅꯤ ꯑꯗꯨꯒ ꯄꯨꯡ ꯃꯄꯜ ꯃꯈꯥꯏ ꯑꯣꯏꯗꯀꯣ
ꯍꯣꯏ
ꯄꯨꯡ ꯕꯥꯔꯣ ꯃꯈꯥꯏ ꯑꯃ ꯑꯗꯨꯝ ꯍꯥꯎꯅꯦ ꯑꯗꯨꯒ
ꯑꯣ
ꯃꯄꯥꯟ ꯃꯈꯥꯏꯗ ꯂꯣꯏꯁꯟꯕꯨꯒꯣ
ꯎꯝ ꯎꯝ ꯑꯗꯨꯗꯤ ꯍꯥꯐ ꯍꯥꯐꯒꯨꯝꯕꯅꯤꯅꯦ ꯊꯕꯛꯁꯦ
ꯍꯣꯏ ꯍꯣꯏ
ꯇ꯭ꯋꯦꯟꯇꯤ ꯐꯣꯔ ꯑꯋꯥꯔ ꯍꯥꯐꯕ
ꯑ ꯑꯗꯨ ꯅꯨꯡꯉꯥꯏꯗ ꯊꯔꯛꯄꯗꯤ ꯑꯩꯅ ꯅꯨꯡꯉꯥꯏꯇꯕꯁꯦ ꯆꯥꯕ ꯊꯛꯄ ꯑꯗꯨꯒ ꯁꯥꯕꯗꯣ
ꯍꯣꯏ
ꯊꯕꯛꯄꯗꯤ ꯑꯗꯨꯝ ꯅꯨꯡꯉꯥꯏꯌꯦ ꯂꯩꯕꯨꯗꯤ ꯑꯩꯈꯣꯏꯅ ꯊꯕꯛ ꯈꯨꯗꯤꯡꯅꯤꯗ ꯑꯗꯨꯝ ꯏꯟꯇꯔꯦꯁ ꯂꯩꯔꯒ ꯇꯧꯔꯗꯤꯀꯣ ꯑꯗꯨꯝ ꯅꯨꯡꯉꯥꯏꯕꯅꯤꯗ
ꯎꯝ ꯏꯒꯨꯝꯕ ꯊꯝꯃꯗꯤ ꯊꯝꯗ꯭ꯔꯅꯦ
ꯊꯝꯃꯦ ꯊꯝꯃꯦ ꯊꯝꯃꯦ ꯑꯗꯨꯕꯨꯊ
ꯎꯝ ꯗꯜꯂꯤ ꯑꯗꯣ ꯍꯥꯡ ꯍꯛꯆꯥꯡꯗꯤ ꯁꯣꯛꯄꯀꯣ ꯁꯤꯒꯨꯝꯕ ꯌꯥꯝ ꯐꯥꯏꯔꯗꯤ
ꯍꯣꯏ ꯍꯣꯏ ꯍꯣꯏ ꯀꯣꯛꯣꯛ ꯆꯦꯛꯄꯅꯦ
ꯍꯣꯏ ꯁꯥꯕ ꯃꯐꯝꯗꯨꯗꯤ ꯑꯁ ꯂꯩꯕ ꯍꯥꯏꯗꯦ ꯈꯤꯅꯦ ꯑꯩꯈꯣꯏꯗꯤ
ꯑꯩꯁꯨꯅꯦ ꯑ ꯍꯩꯅꯗꯦ ꯑꯗꯨ ꯎꯄꯥꯏ ꯂꯩꯇꯕꯒꯤ ꯂꯩꯕꯅꯤꯅ ꯍꯟꯗꯛꯇꯤ ꯊꯣꯛꯈ꯭ꯔꯅꯤ ꯑꯩ ꯂꯩ ꯍꯣꯏ
ꯁ ꯋꯤꯟꯇꯔꯗꯗꯤ ꯅꯨꯡꯉꯥꯏꯕꯅꯤ ꯑꯩꯈꯣꯏꯗꯁꯨ
ꯍ ꯑꯩꯈꯣꯏꯒꯤ ꯃꯐꯝꯗꯨꯅ ꯕꯦꯁ ꯇꯥꯔꯒ
ꯍꯣꯏ
ꯋꯦꯗꯔꯁꯨ ꯅꯨꯡꯉꯥꯏꯌꯦꯦ ꯑꯩꯈꯣꯏꯒꯤ ꯃꯤ ꯈꯛꯇꯁꯨ ꯑꯗꯨꯝ ꯂꯩꯌꯦ ꯑꯗꯨꯗꯤ ꯆꯥꯕ ꯊꯛꯄ ꯏꯟꯖꯥꯡ ꯅꯥꯄꯤ ꯑꯗꯨꯝ ꯂꯣꯏ ꯅꯨꯡꯉꯥꯏꯑꯕ ꯁꯤꯗꯗꯤ ꯑꯁ ꯀꯔꯤꯅꯤ ꯈꯨꯁꯥ ꯑꯗꯨꯒ
ꯎꯝ ꯑꯩꯈꯣꯏ ꯑꯩꯈꯣꯏ ꯆꯤꯡꯗꯅ ꯅꯨꯡꯉꯥꯏꯕꯗꯤ ꯅꯨꯡꯉꯥꯏꯕꯅꯤ ꯍꯟꯗꯛꯀꯤ ꯂꯝꯕꯤꯁꯨ ꯐꯔꯕꯅꯤꯅꯀꯣ